ꯍꯜꯂꯣ
ꯇꯥꯔꯕ
ꯆꯥꯛ ꯆꯥꯔꯦ ꯅꯪꯗꯤ
ꯆꯥꯔꯦ ꯑꯩꯈꯣꯏꯁꯨ ꯆꯥꯔꯒ ꯐꯝꯔ ꯂꯩꯌꯦ
ꯀꯩ ꯃꯊꯦꯜ ꯆꯥꯔꯤꯕꯣ
ꯑꯦ ꯑꯩꯈꯣꯏꯗꯤ ꯑꯂꯨꯒ ꯕꯤꯟꯁ ꯆꯌꯦ
ꯀꯩꯒꯤꯅꯣ ꯉꯁꯤ ꯌꯥꯝ ꯆꯞ ꯃꯥꯟꯅꯩꯀꯣ
ꯈꯪꯗꯦ ꯑꯃꯥꯏꯕꯗꯤ ꯀ꯭ꯔꯤ ꯆꯥꯕ꯭ꯔꯣ
ꯑꯩꯈꯣꯏꯁꯨ ꯕꯤꯟꯁꯒ ꯑꯂꯨ ꯈꯛ ꯆꯥꯕꯅꯦ ꯑꯩꯈꯣꯏꯗꯤ ꯊꯥꯎ ꯊꯝꯃꯦ ꯅꯪꯗꯤ
ꯑꯣ ꯊꯥꯎ ꯊꯝꯗꯦ ꯑꯩꯗꯤ ꯑꯗꯨꯝ ꯀꯥꯡꯁꯣꯏꯒꯨꯝꯕ ꯊꯪ ꯊꯣꯡ ꯊꯣꯡꯂꯒ ꯆꯥꯕꯅꯤꯗ
ꯎꯝ ꯎꯝ ꯎꯝ ꯅꯨꯡꯉꯥꯏꯔꯤꯕꯣ
ꯍꯣꯏ ꯅꯨꯡꯉꯥꯏꯌꯦ ꯅꯣꯏꯗꯤ
ꯅꯨꯡꯉꯥꯏꯗꯦꯗ ꯅꯨꯡꯉꯥꯏꯇꯦꯗ ꯍꯧꯖꯤꯛ ꯃꯇꯝꯗꯤ ꯃꯄꯥꯟ ꯊꯣꯛꯄꯒ ꯊꯣꯛꯇꯕꯗ ꯅꯣꯡ ꯌꯥꯝ ꯆꯨꯏꯗꯅ
ꯍꯣꯏ ꯍꯣꯏ ꯍꯣꯏ ꯆꯨꯝ ꯆꯨꯝ
ꯆꯊꯣꯛ ꯆꯠꯁꯤꯡꯁꯦ ꯅꯨꯡꯉꯥꯏꯇꯦ ꯀꯥꯏꯅ
ꯎꯝꯝ
ꯅꯨꯡꯉꯥꯏꯇꯦ ꯍꯥꯏꯕꯁꯨ ꯈꯪꯗꯦ ꯅꯨꯡꯉꯥꯏꯌꯦ ꯍꯥꯏꯕꯁꯨ ꯈꯪꯂꯦ ꯈꯪꯗꯦꯗ ꯍꯧꯖꯤꯛꯀꯥꯟꯒꯤ ꯋꯦꯗꯔꯁꯦ ꯌꯥꯗꯦ
ꯎꯝ
ꯊꯕꯛꯁꯨ ꯁꯨꯕ ꯌꯥꯗꯦ
ꯑꯧ ꯑꯗꯨꯅꯦ ꯇꯨꯝꯃꯒ ꯂꯩꯕꯗꯨꯗꯤ ꯌꯥꯔꯔꯣꯏꯗꯕꯅꯤꯅ
ꯍ ꯍ ꯍꯌꯦ ꯇꯣ ꯃ꯭ꯔꯒꯥ ꯂꯩꯔꯗꯤ ꯀꯔꯤ ꯆꯥꯒꯅꯤ ꯑꯩꯈꯣꯏꯁꯦ
ꯑ ꯀꯔꯤ ꯆꯥꯒꯅꯤ ꯍꯥꯏꯕ ꯅꯠꯇꯕ ꯑꯩꯈꯣꯏ ꯍꯛꯆꯥꯡꯁꯨ ꯎꯝ ꯅꯣꯏꯕ ꯍꯧꯔꯅꯤ ꯑꯃꯨꯛ ꯅꯨꯄꯤ ꯍꯥꯏꯁꯤꯗꯤ ꯑꯩ ꯌꯥꯔꯦꯅꯦ
ꯑꯗꯨꯅꯦꯕ ꯁꯤ ꯀ꯭ꯔꯤ ꯀ꯭ꯔꯤ ꯇꯧꯕ꯭ꯔꯣ
ꯉꯁꯤꯁꯦ ꯀ꯭ꯂꯥꯁꯇꯤ ꯆꯠꯂꯦ ꯀꯣꯂꯦꯖ ꯆꯠꯂꯦ
ꯑꯣ ꯌꯥꯝ ꯅꯨꯡꯉꯥꯏꯗ
ꯑꯗꯨ ꯀ꯭ꯂꯥꯁ ꯆꯠꯄꯁꯦ ꯅꯨꯡꯒꯤ ꯅꯨꯡꯉꯥꯏꯕꯀꯣ ꯑꯗꯨꯕꯨ
ꯍ
ꯀ꯭ꯂꯥꯁꯇ ꯕꯣꯔꯤꯡ ꯇꯧꯕꯗꯣ ꯇꯨꯝꯅꯤꯡꯕꯗꯣ ꯏ ꯅꯣꯡ ꯆꯨꯕꯅꯤꯅ
ꯎ ꯅꯪꯗꯤ ꯀꯃꯥꯏꯅ ꯇꯧꯔ ꯂꯩꯒꯦ
ꯑꯩꯗꯤ ꯊꯕꯛ ꯈꯔ ꯆꯜꯂꯦꯁꯤ
ꯑꯣ
ꯊꯕꯥꯥꯛ ꯆꯂꯦ ꯃꯤꯁ꯭ꯔꯨ ꯂꯩꯥꯏꯇꯦ
ꯅꯪ ꯅꯊꯥꯟ ꯂꯩꯕ꯭ꯔꯣ
ꯍꯥ
ꯅꯪ ꯃꯊꯟꯇ ꯂꯩꯕ꯭ꯔꯣ
ꯑꯩ ꯏꯅꯥꯎꯅꯨꯄꯤ ꯂꯩꯌꯦ
ꯎꯝ ꯅꯅꯥꯎ ꯅꯨꯄꯤꯅ ꯅꯨꯡꯉꯥꯏꯅ ꯅꯨꯄꯤ ꯑꯅꯤ ꯂꯩꯕꯗꯤ ꯈꯔ ꯅꯨꯡꯉꯥꯏꯕꯅꯦ
ꯅꯨꯡꯉꯥꯏ ꯍꯥꯏꯕ ꯇꯥꯔꯦ
ꯎꯝ ꯍ ꯏ ꯕꯣ ꯌꯦꯡꯒꯗ꯭ꯔꯣ ꯉꯁꯤꯕꯣ
ꯑꯦ ꯈꯪꯗꯦꯅꯦ ꯂꯥꯏꯠꯁꯨ ꯂꯥꯛꯇꯦ ꯕꯦꯇ꯭ꯔꯤꯁꯨ ꯀꯝ ꯇꯧꯒꯦꯔꯥ ꯈꯪꯗꯦ ꯂꯥꯏꯠ ꯍꯧꯖꯤꯛꯀꯥꯟꯁꯦ ꯌꯥꯝ ꯏꯔꯤꯒꯨꯂꯔ ꯑꯣꯏꯌꯦꯅꯦ
ꯎꯝ ꯀꯣ ꯅꯣꯡꯅꯅꯤ ꯅꯣꯡꯅꯁꯨ ꯑꯣꯏꯔꯝꯃꯅꯤ
ꯍꯣꯏꯑ ꯈꯪꯗꯦꯗ ꯍꯧꯖꯤꯛ ꯈꯟꯁꯦ ꯒ꯭ꯁ ꯐꯪꯗꯦ ꯍꯥꯏ ꯂꯥꯏꯁꯨ ꯌꯥ ꯏꯔ
ꯍꯣꯏꯅꯦ ꯍꯣꯏꯅꯦ ꯒꯦꯁꯀꯤ ꯃꯇꯥꯡꯁꯦꯏꯁ ꯑꯩꯈꯣꯏ ꯏꯟꯗꯛꯁꯟ ꯁꯤꯖꯤꯟꯅꯔꯒ ꯃꯥꯏ ꯂꯥꯛꯇꯗꯩ ꯎꯄꯥꯏ ꯂꯩꯇꯕ꯭ꯔꯥ
ꯍꯣꯏ ꯍꯣꯏ ꯑꯩꯈꯣꯏꯁꯨ ꯃꯥꯏ ꯊꯥꯒꯦ ꯍꯥꯏꯔꯒ ꯑꯃꯨꯛꯀ ꯅꯣꯡ ꯆꯨꯕꯅ ꯌꯥꯗꯦ
ꯎꯝ ꯊꯃꯦ ꯈꯪꯗꯔꯀꯣ ꯍꯧꯖꯤꯛꯀꯥꯟ ꯃꯇꯝꯁꯤꯗꯤ
ꯅꯣꯏꯗ
ꯆꯥꯛ ꯆꯥꯗꯕꯤꯗ ꯂꯩꯒꯗꯥ ꯈꯪꯗ꯭ꯔꯦꯕꯣ ꯈꯔ ꯂꯩꯔꯒ ꯆꯥꯛ ꯆꯥꯕ ꯐꯪꯉꯔꯣꯏ
ꯆꯥꯛ ꯆꯥꯕꯁꯨ ꯋꯥꯏꯑꯦ ꯊꯕꯛ ꯇꯧꯕꯁꯨ ꯋꯥꯏꯑꯦ
ꯍꯝ ꯒꯦꯁ ꯂꯩꯇ꯭ꯔꯗꯤ ꯅꯨꯃꯤꯠꯇ ꯅꯨꯃꯤꯠ ꯑꯅꯤ ꯑꯍꯨꯝ ꯒꯦꯞ ꯂꯩꯔꯒ ꯆꯥꯛ ꯆꯥꯗꯕꯤ ꯅꯨꯃꯤꯠ ꯑꯃꯨꯛ ꯈꯥꯏꯗꯣꯛꯑꯅꯤ ꯍ ꯍꯞꯇꯥ ꯑꯃꯗ ꯆꯥꯛ ꯑꯅꯤ ꯆꯥꯔꯗꯤ ꯂꯣꯂꯣꯏꯔꯦ ꯍꯥꯏꯕ ꯗꯣ ꯅꯨꯃꯤꯠ ꯑꯅꯤ ꯆꯥꯔꯗꯤ
ꯄꯩꯁꯥ ꯂꯩꯔꯁꯨ ꯂꯩ ꯎꯝ ꯑꯗꯨ ꯒꯦꯁꯀꯨꯝꯕ ꯂꯩꯔꯖꯨ ꯎꯄꯥꯏ ꯂꯩꯇꯦꯗꯅ
ꯍꯣꯏ ꯍꯣꯏ ꯆꯨꯝꯃꯦ ꯆꯨꯝꯃꯦ ꯍꯞꯇꯥ ꯑꯃꯗ ꯅꯨꯃꯤꯠ ꯑꯃ ꯑꯃ ꯆꯛ ꯆꯔꯒ ꯅꯨꯡꯇꯤ ꯄꯨꯛ ꯊꯟꯔꯗꯤ ꯌꯥꯕ
ꯀꯣ ꯅꯨꯡꯉꯥꯏꯔꯅꯤ
ꯅꯨꯡꯇꯤ ꯅꯨꯡ ꯇꯤꯒꯤ ꯆꯥꯛ ꯂꯥꯝꯃꯅꯤ ꯀꯃꯥꯏ ꯇꯧꯗꯣꯏꯕ ꯍꯥ
ꯍꯨꯝ ꯆꯥꯛ ꯆꯥꯅꯤꯡꯗꯕ ꯍꯤꯗꯥꯛ ꯑꯃ ꯆꯥꯔꯅꯤꯀꯣ
ꯍꯣꯏ
ꯆꯞ ꯆꯥꯅꯤꯡꯔꯗꯤ ꯑꯩ ꯑꯃꯨꯛꯀ ꯅꯣꯏꯈ꯭ꯔ‌ꯦꯅꯤ ꯗꯥꯏꯠ ꯇꯧꯁꯦ ꯍꯥꯏꯅꯤꯕꯀ‌ꯣ
ꯎꯝ ꯈꯪꯗ‌ꯦꯗꯥ ꯅꯪ ꯅꯅꯥꯎ ꯅꯨꯄꯤꯗꯤ ꯀꯃꯥꯏ ꯀꯃꯥꯏ ꯇꯧꯔ ꯂꯩꯒꯦ
ꯑꯩ ꯏꯅꯥꯎꯅꯨꯄꯤ ꯍꯧꯖꯤꯛꯀꯥꯟꯁꯦ ꯃꯥꯁꯦ ꯀꯣꯂꯦꯖ ꯀꯥꯔꯒ ꯂꯩꯌꯦ
ꯑꯥ
ꯍꯥ ꯀ‌ꯣꯂ‌ꯦꯖ ꯀꯥꯕꯁꯤꯗꯤ ꯁꯤꯁꯨ ꯋꯥꯏꯗ ꯀꯃꯥꯏꯅ ꯇꯧꯗꯣꯏꯅꯣ ꯈꯪꯗꯦ ꯒ꯭ꯔꯦꯖꯨꯌꯦꯁꯟ ꯑꯃꯨꯛ ꯂꯣꯏꯔꯒꯕꯨ
ꯎ
ꯀꯧ ꯀꯔꯤ ꯊꯕꯛ ꯇꯧꯁꯤꯔꯥ ꯈꯟꯕꯗ ꯄꯥꯈꯠꯂꯤꯅꯦ
ꯍ‌ꯣꯏꯌꯦ ꯍ‌ꯣꯏ ꯍꯣꯏ ꯆꯨꯝꯃꯦ ꯅꯨꯄꯤꯁꯤꯡꯗꯤ ꯂꯥꯏꯔꯤꯛ ꯇꯝ ꯇꯝ ꯇꯝꯔꯒ ꯍꯣꯔꯦꯟ ꯀꯔꯤꯁꯨ ꯇꯧꯗ꯭ꯔꯒ ꯃꯤꯒꯤ ꯌꯨꯝꯗ ꯆꯠꯈ꯭ꯔꯅꯤ ꯑꯃꯨꯛꯀ
ꯃꯤ ꯌꯨꯝꯗꯒꯤ ꯏꯃꯥ ꯕꯕꯥꯒꯤ ꯄꯩꯁꯥ ꯂꯣꯏ ꯂꯧꯔꯒꯀꯣ
ꯍꯣꯏ
ꯑꯕꯨꯛ ꯃꯤꯒꯤ ꯌꯨꯝꯗ ꯂꯩ ꯍꯤꯡꯕ ꯇꯥꯕ ꯑꯁ
ꯑꯦ
ꯎꯄꯥꯏ ꯂꯩꯇꯦ ꯅꯨꯄꯤꯁꯤꯡꯁꯦ ꯃꯤꯒꯤ ꯑꯣꯛ ꯌꯥ ꯃꯤꯒꯤ ꯑꯣꯛꯇꯣ ꯑꯗꯨꯝ ꯌꯥꯟꯕꯤꯕꯒꯨꯝ ꯗꯨꯝ ꯆꯠꯈ꯭ꯔꯅꯤꯗ
ꯅꯨꯄꯤꯁꯤꯡꯁꯦ ꯃꯤ ꯃꯤ ꯑꯃ ꯑꯃ ꯑꯣꯏꯔꯁꯨ ꯎꯄꯥꯏ ꯂꯩꯗ‌ꯦ
ꯎꯝ ꯍꯥꯏꯗꯤ ꯅꯨꯄꯤꯁꯤꯡꯁꯦ ꯑꯩꯈꯣꯏ ꯊꯕꯛ ꯇꯧ ꯈꯜꯂꯣꯕꯀꯣ ꯈꯜꯂꯒ ꯊ ꯃꯤꯒꯤ ꯌꯨꯝꯗ ꯂꯥꯛꯑꯒ ꯋꯥꯔꯦ ꯋꯥꯒꯅꯦꯕ ꯌꯨꯝꯒꯤ ꯊꯕꯛꯁꯨ ꯇꯧꯅꯤꯡꯒꯅꯤ ꯑꯩꯈꯣꯏ ꯊꯕꯛꯁꯨ ꯇꯧꯅꯤꯡꯒꯅꯤ
ꯍꯣꯏ ꯍꯣꯏ ꯆꯨꯝꯃꯦ ꯆꯨꯝ
ꯇꯧꯗ꯭ꯔꯁꯨ ꯃꯤꯒꯤ ꯄꯩꯁꯥ ꯅꯤꯕꯁꯨ ꯏꯀꯥꯏꯒꯅꯤ
ꯎꯍ‌ꯣꯏ
ꯈꯪꯗ‌ꯦꯗ
ꯑꯐꯥꯏꯂꯤꯗꯤ ꯇꯧꯅꯤꯡꯔꯁꯨ ꯇꯧꯕ ꯃꯤꯕꯨ ꯁꯦꯕꯥ ꯇꯧꯕ ꯑꯦ ꯅꯨꯄꯤꯒꯤ ꯄꯨꯟꯁꯤꯁꯦ ꯀꯣ
ꯎꯝ ꯌꯨꯝ ꯄꯥꯟꯗꯕꯤ ꯂꯩꯔꯗꯤ ꯏꯁꯁ ꯀꯩꯗꯧ ꯖꯥꯠꯅꯣ ꯀꯥ ꯍꯥꯡꯕ
ꯍꯣꯏ ꯑꯗꯨꯅꯦ ꯑꯁ ꯑꯁꯤ ꯂꯩꯁꯥꯕꯤꯔꯤ
ꯀꯣ ꯑ ꯀꯔꯤꯇꯥꯒꯅ ꯀꯥꯏꯅ ꯀ ꯇ ꯐꯜꯦ ꯇꯅ ꯃꯤ ꯅꯨꯄꯥ ꯑꯃꯅ ꯀꯣꯏꯗꯕꯤ ꯖꯥꯠꯂꯣ ꯀꯥꯏꯅ ꯍꯥꯏꯔꯛꯄꯗꯣ
ꯃꯥꯁꯦ ꯀ ꯇꯕ꯭ꯔꯣ ꯃꯥꯒꯤꯆ ꯍꯤ ꯗꯨ ꯀꯌꯥ ꯑꯣꯏꯈ꯭ꯔꯕꯣ ꯍꯥꯏ ꯀꯗꯨ ꯄꯤ ꯁꯤꯗꯤ ꯀꯣ
ꯑꯥ ꯑꯗꯅꯦꯦ
ꯍ
ꯌꯨꯝ ꯄꯥꯟꯕꯥꯟꯈꯗꯤ ꯑꯁ ꯄꯥꯟꯕ ꯌꯥꯝ ꯉꯜꯂꯤ ꯏꯗ ꯑꯉꯥꯡ ꯑꯣꯏꯔꯤꯗ ꯑꯃꯨꯛ ꯍꯥꯏꯔꯅꯤ
ꯑꯣꯏꯅꯦ ꯍꯣꯏꯅꯦ ꯍꯣꯏꯅꯦ ꯑꯗꯨꯅꯦꯕ ꯅꯨꯄꯤꯒꯤ ꯄꯨꯟꯁꯤꯁꯤ ꯋꯥꯕꯗꯣ ꯁꯤꯅꯦꯕ
ꯎꯝ ꯍꯥꯏ ꯋꯥ ꯉꯥꯛꯇ ꯉꯥꯡꯅꯤꯡꯕ ꯉꯥꯛꯇ ꯂꯩꯕꯅꯤꯅ ꯑꯗꯨꯁꯨ ꯅꯨꯄꯤ ꯅꯨꯄꯤ ꯃꯍꯥꯛꯅ ꯅꯨꯄꯤꯕꯨ ꯑꯃꯨꯛ ꯉꯥꯡꯕꯅꯦ
ꯑꯣꯏꯣꯏꯗ
ꯅꯠꯇ꯭ꯔꯅ ꯅꯨꯄꯥ ꯅꯠꯇ꯭ꯔꯒ ꯑꯍꯟ ꯃꯣꯏ ꯑ ꯃꯣꯏꯅ ꯍꯥꯏꯕ ꯅꯠꯇꯦꯕ ꯅꯨꯄꯤ ꯑꯍꯟ ꯅꯠꯇ꯭ꯔꯒ ꯅꯨꯄꯤ ꯃꯃꯥꯍꯣꯏꯁꯤꯡꯅ ꯍꯥꯏꯕꯅꯤꯗꯅ
ꯍꯣꯏ ꯍꯣꯏ
ꯑꯗꯨ ꯅꯨꯄꯤꯕꯨ ꯅꯨꯄꯤꯅ ꯏꯁ ꯋꯥ ꯉꯥꯡꯕꯗꯨꯗꯤ
ꯍꯣꯏꯗ ꯍꯣꯏꯗ ꯅꯨꯄꯤ ꯅꯨꯄꯤ ꯅꯨꯄꯤꯕꯨꯙꯅꯤ ꯀꯅꯥ ꯁꯣꯈ꯭ꯔ ꯈꯔ ꯍꯥꯏꯅꯤꯡꯉꯥꯏ ꯃꯤ ꯂꯩꯇꯕꯅꯤ ꯑꯗꯨꯝ ꯏꯊꯤ ꯍꯥꯏꯕꯅꯤꯗ
ꯎꯝ ꯎꯝ ꯌꯥꯝ ꯏꯪ ꯇꯞꯄꯦꯗꯅ ꯆꯤꯆꯦꯒꯤꯗꯤ
ꯑ
ꯎ ꯋꯥ ꯉꯥꯡꯅꯔꯥ ꯈꯪꯗꯦ
ꯑꯩꯩ ꯈꯪꯗꯦ ꯑꯩꯈꯣꯏꯒꯤ ꯄꯨꯟꯁꯤꯁꯦ
ꯆꯤꯆꯦꯗꯤ ꯆꯍꯤ ꯀꯌꯥ ꯁꯨꯔꯕ
ꯑꯩꯗꯤ ꯇ꯭ꯋꯦꯟꯇꯤ ꯅꯥꯏꯟꯗ ꯂꯩꯌꯦ
ꯁꯣꯏꯔꯔꯣꯏꯅꯦ ꯈꯔ ꯂꯩꯔꯒ ꯃꯤꯅ ꯍꯥꯏꯔꯛꯀꯅꯤꯅꯦ ꯑꯗꯨꯗꯤ
ꯊꯨꯅꯦꯕ ꯀꯤꯕꯗꯨꯒꯣ
ꯌꯨꯝꯗꯁꯨ ꯌꯨꯝꯗ ꯌꯨꯝꯗꯒꯤꯁꯨ ꯇꯥꯟꯊꯣꯔꯛꯑꯅꯤ
ꯊꯥꯔꯇꯤ ꯑꯣꯏꯈ꯭ꯔꯗꯤ ꯌꯨꯝꯗꯩꯗꯤ ꯇꯥꯟꯊꯈ꯭ꯔꯅꯤ ꯑꯩꯌꯩꯕꯨꯗꯤ
ꯑ ꯑ ꯅꯪ ꯅꯨꯄꯥ ꯀꯣꯏꯗ꯭ꯔꯕꯣ ꯀ ꯍꯥꯏꯌꯨꯗꯣ ꯍꯥꯏꯔꯛꯄꯗꯣ
ꯍꯣꯏ
ꯅꯪꯕꯨ ꯃꯤ ꯀꯅꯥꯅꯁꯨ ꯅꯨꯡꯁꯤ ꯍꯥꯏꯔꯛꯇ꯭ꯔꯕꯣ ꯀꯥꯏꯅ ꯎꯝ ꯎꯝ ꯑꯗꯨꯇꯆꯒꯗꯤ ꯑ
ꯆꯠꯈ꯭ꯔꯦꯗꯤ ꯑꯃꯨꯛ ꯑꯍ ꯅꯪꯗꯤ ꯉꯜꯂꯦꯍꯦ ꯍꯥꯏꯒꯅꯤ
ꯀ ꯀꯩꯅꯣ ꯍꯥꯏꯔ ꯃꯤ ꯑꯃꯃꯝꯅ ꯋꯥ ꯉꯥꯡꯕꯁꯨ ꯉꯥꯡꯅꯤꯡꯕꯁꯤꯕꯨ
ꯍꯦ ꯅꯨꯄꯤꯒꯤꯗꯤ ꯉꯥꯡꯅꯤꯡꯕꯁꯤꯅ ꯈꯪꯗꯦ
ꯑꯩꯈꯣꯏꯁꯨ ꯑꯍꯟ ꯑꯣꯏꯔꯛꯄ ꯃꯇꯝꯗ ꯑꯗꯨꯃ ꯉꯥꯡꯒꯗ꯭ꯔꯥ ꯄꯥꯈꯜꯂꯤꯅꯦ ꯖꯅꯦꯔꯦꯁꯟ ꯖꯅꯦꯔꯦꯁꯟ ꯊꯣꯛꯕꯨꯗꯤꯖ ꯀ ꯅꯨꯄꯤ
ꯇꯝ ꯂꯛꯈꯃꯤ ꯀꯣ
ꯑꯥ ꯑꯩꯈꯣꯏ ꯃꯇꯝꯗ ꯍꯥꯏꯔꯔꯣꯏꯒꯦ ꯈꯜꯂꯁꯨ ꯍꯥꯏꯅꯤꯡꯕ ꯃꯇꯝ ꯂꯥꯛꯀꯗ꯭ꯔꯥ ꯄꯥꯈꯠꯂꯤꯕ
ꯑꯣꯖꯤ ꯀꯁꯤ ꯈꯣꯏꯁꯤ ꯌꯥꯝ ꯃꯥꯔꯤꯌꯦ ꯍꯦ
ꯎꯝ
ꯋꯥꯔꯒ ꯂꯩꯅꯤ ꯆꯈꯁꯤꯕꯅꯤꯁꯨ ꯆ ꯀꯁꯤꯒ ꯁ ꯊ ꯗ ꯂꯩꯕ ꯆꯠ ꯔꯣꯏ ꯍꯥꯏꯕꯁꯨ ꯑꯩ ꯈꯪꯗꯦꯗ
ꯑꯁ ꯌꯨꯝ ꯌꯨꯝ ꯄꯥꯡ ꯂꯩ ꯃꯇꯝꯗ ꯎꯕꯗꯨꯒ ꯈꯜꯂꯒ ꯏ ꯌꯦꯗꯗ
ꯎꯝ ꯑꯉꯥꯡꯕꯨꯁꯦꯕꯥ ꯇꯧꯕ ꯅꯨꯄꯥꯕꯨꯁꯦꯕꯥ ꯇꯧꯕ ꯑꯣꯏ
ꯑꯗꯨ ꯃꯇꯝꯗ ꯅꯨꯄꯥꯗꯨ ꯌꯨ ꯊꯛ ꯌꯨꯊꯛꯑꯒ ꯂꯥꯛꯂꯝꯅꯨ ꯑꯌꯥ ꯌꯣ ꯋꯥꯔꯦꯅꯦ ꯅꯨꯄꯤ ꯄꯨꯟꯁꯤꯁꯦ
ꯂꯣꯏꯔꯦ ꯂꯣꯏꯔꯦ ꯂꯣꯏꯔꯦ
ꯈꯟꯕꯗ ꯋꯥꯏ ꯀꯥꯏꯅ ꯑꯉꯥꯡ ꯑꯣꯏꯔꯦ
ꯍꯣꯏ ꯆꯨꯝꯃꯦ ꯆꯨꯝꯃꯦ ꯈꯪꯕꯗ ꯑꯝ ꯍꯣꯏ ꯑꯗꯨꯒꯤꯅꯤ ꯍꯧꯖꯤꯛꯁꯦ ꯑꯩꯈꯣꯏꯁꯦ ꯃꯤꯅ ꯌꯨꯝ ꯄꯥꯟꯈ꯭ꯔꯣ ꯍꯥꯏꯔꯁꯨ ꯇꯥꯗꯕꯀꯣ
ꯅꯣꯡ ꯆꯨꯕ꯭ꯔꯣ ꯅꯣꯏꯗ
ꯍꯣꯏ
ꯍꯧꯖꯤꯛꯄꯣ
ꯅꯨꯡꯁꯦ ꯌꯥꯗꯦꯗ ꯍꯧꯖꯤꯛꯀꯥꯟꯁꯦ ꯂꯝꯕꯤ ꯁꯨ ꯌꯥꯗꯦ ꯀꯣꯏꯁꯦ ꯍꯥꯏ ꯁ ꯂꯝꯕꯤꯗꯨꯅ ꯌꯥꯗ
ꯍꯣꯏꯅꯦꯅꯦ ꯂꯝꯕꯤꯗꯨꯒ ꯃꯔꯣꯟ ꯑꯃ ꯒꯥꯔꯤꯁꯨ ꯆꯠꯄꯅꯦ ꯑꯁ
ꯑꯣ
ꯍꯧꯖꯤꯛ ꯃꯇꯝꯁꯤꯅꯤꯀꯣ ꯌꯥꯝꯅ ꯅꯨꯡꯉꯥꯏꯇꯕ ꯍꯥꯏ ꯆꯦꯁꯦ ꯅꯣꯡ ꯑꯃꯨꯛ ꯆꯨꯔꯨꯅꯤ ꯅꯣꯡ ꯆꯨꯔꯁꯨ ꯌꯥꯝ ꯀꯟꯅ ꯆꯨꯗꯕ ꯃꯔꯛ ꯃꯔꯛꯇ ꯑꯗꯨꯝ ꯆꯨꯔ ꯂꯩꯕꯗꯣ ꯃꯄꯥꯟ ꯊꯣꯛꯇ ꯅꯨꯡꯉꯥꯏ ꯅꯠꯇꯕ ꯍꯧꯖꯤꯛ ꯃꯇꯝꯁꯤꯅꯤꯗꯅ ꯁꯝꯃꯔ ꯍꯥꯏꯔꯁꯦ ꯑꯁ ꯂꯩꯕ ꯅꯨꯡꯉꯥꯏꯇꯦ ꯇꯨꯝꯕ ꯃꯇꯝꯗ ꯌꯥꯝ ꯁꯥꯒꯅꯤ ꯋꯤꯟꯇꯔꯁꯦ ꯅꯨꯡꯉꯥꯏꯕ ꯅꯨꯡꯉꯥꯏꯌꯦꯀꯣ
ꯑꯍꯣꯏ ꯋꯤꯟꯇꯔꯗꯨꯅ ꯅꯨꯡꯉꯥꯏꯌꯦ
ꯎꯝ ꯋꯤꯟꯇꯔ ꯄꯥꯝꯕꯅꯤꯅꯔꯥ ꯈꯪꯗꯩ ꯃꯤ ꯑꯇꯩꯗꯤ ꯁꯝꯃꯔꯁꯨ ꯄꯥꯝꯕ ꯂꯩꯕꯅꯤ
ꯑꯦ ꯑꯩꯗꯤ ꯁꯝꯃꯔꯗꯤ ꯄꯥꯝꯗꯦ ꯋꯤꯟꯇꯔꯗꯨꯅ ꯄꯥꯝꯃꯦ
ꯎꯝ ꯁꯨꯛ ꯄꯥꯝ ꯄꯥꯝꯗꯦ ꯅꯠꯇ꯭ꯔꯣ ꯅꯣꯏꯁꯨ ꯇꯧꯕ꯭ꯔꯣ ꯍꯥꯏꯗꯤ ꯌꯥꯝ ꯁꯥ ꯒꯅꯤ ꯑꯗꯨꯒ ꯇꯤꯂꯥꯏꯈꯣꯝꯕꯤ ꯑꯃꯅ ꯌꯥꯝ ꯆꯨꯔꯒ ꯍꯥꯀꯠꯆꯕꯗꯣ ꯑ ꯋꯥ ꯌꯥꯗ꯭ꯔꯣ ꯀꯣ
ꯇꯤꯂꯥꯢꯈꯣꯝꯕꯤꯁꯨ ꯃꯨꯀꯥ ꯑ ꯀ꯭ꯔꯤ ꯍꯥꯏꯁꯤꯔꯥ ꯅꯣꯡ ꯆꯨꯕ ꯀꯥꯟꯗ ꯀꯔꯤ ꯀꯔꯥ ꯐꯤꯒꯨꯝꯕ ꯁꯨꯔꯁꯨ ꯌꯥꯗꯕ
ꯍꯣꯏꯅꯦ ꯌꯨꯝ ꯌꯨꯝꯗꯁꯨ ꯏ ꯐꯤ ꯃꯔꯛꯇꯁꯨ ꯂꯩꯕꯗꯣ ꯑꯁ ꯐꯥꯝꯃꯔ ꯍꯥꯏꯁꯦ ꯗꯨꯉꯥꯏꯇ꯭ꯔꯦ ꯍꯥꯏꯕ ꯉꯥꯛꯇꯅꯦ
ꯍꯣꯏ ꯆꯨꯝꯃꯦ ꯆꯨꯝꯃꯦ